ꯑꫭ
ꯀꯩ ꯇꯧꯔꯤꯒꯦ
ꯑꯁ ꯗꯁꯕꯤꯟ ꯂꯥꯛꯇꯣꯔꯦꯅ ꯗꯁꯕꯤꯟ ꯊꯥꯡꯗꯣꯛꯑꯃꯕꯅꯤꯗ
ꯑꯣ ꯗꯁꯕꯤꯟ ꯌꯧꯕ꯭ꯔꯣ ꯑꯗꯨꯋꯥꯏꯗ
ꯑꯥ ꯌꯧꯔꯛꯑꯦ
ꯐꯩꯅꯦ ꯑꯩꯈꯣꯏꯁꯨ ꯍꯥꯏꯁꯦ ꯑꯃꯨꯛ ꯌꯧꯔꯛꯇꯦ ꯀꯩꯗꯧꯋꯤꯅꯣ ꯈꯪꯗꯦ ꯍꯧꯖꯤꯛꯀꯥꯟꯁꯦ
ꯑꯣ ꯀꯩꯅꯣ ꯇꯧꯕꯩ ꯌꯥꯔꯝꯅꯤ ꯑꯩꯈꯣꯏꯁꯨ ꯑꯃꯨꯃꯨꯛ ꯀꯨꯏꯅꯒ ꯂꯥꯛꯇꯕ ꯌꯥꯎꯋꯦꯗ
ꯅꯣꯏꯗꯤ ꯅꯨꯃꯤꯠ ꯀꯩ ꯅꯨꯃꯤꯠꯇ ꯂꯥꯛꯑꯣ ꯁꯇꯔꯗꯦꯒꯤꯗ ꯂꯥꯛꯄ꯭ꯔꯥ
ꯑꯥ ꯊꯥꯡꯖ ꯅꯨꯃꯤꯠꯇ ꯂꯥꯛꯑꯦ
ꯑꯣ ꯑꯩꯈꯣꯏꯔꯣꯝꯒꯤꯅ ꯍꯥꯟꯅ ꯁꯟꯗꯦꯗ ꯂꯥꯛꯑꯝꯕꯅꯦ ꯍꯧꯖꯤꯛꯁꯤꯅ ꯃꯨꯛ ꯂꯥꯛꯈꯤꯗ꯭ꯔꯦ ꯀꯔꯤ ꯇꯧꯕ ꯌꯥꯎꯨꯔꯕꯅꯣ ꯈꯪꯗꯦ
ꯃꯥꯏ ꯂꯥꯛꯆꯖꯩꯅꯤꯗ ꯃꯣꯏꯒꯤ ꯀꯩꯅꯣ ꯇꯧꯕ ꯃꯅꯨꯡꯗ ꯍꯔꯛꯇ ꯈꫭꯠꯄ ꯌꯥꯎꯅꯕꯑꫭꯏꯔꯝꯅꯤ
ꯑꯣ
ꯀꯔꯤ ꯀꯔꯤ
ꯍꯥꯥ
ꯀꯔꯤ ꯀꯔꯤ ꯍꯦꯟꯖꯥꯡꯅ ꯈ꯭ꯋꯥꯏ ꯍꯥꯎꯔꯤꯒꯦ ꯍꯧꯖꯤꯛꯀꯥꯟꯁꯤꯕꯣ
ꯈꯪꯗꯦ ꯆꯥꯅꯤꯡ ꯆꯥꯅꯤꯡꯕ ꯌꯦꯡꯉꯒ ꯀꯥꯡꯁꯣꯏ ꯑꯃꯨꯛ ꯆꯥꯅꯤꯡꯉ ꯀꯥꯡꯁꯣꯏ ꯊꯣꯡꯉꯤ ꯉꯥꯅꯗꯤ ꯏꯍꯧ ꯍꯧꯔꯦ
ꯅꯣꯏ ꯅꯣꯏ ꯑꯗꯥꯏ ꯅꯣꯡ ꯆꯨꯕ꯭ꯔꯣ ꯉꯁꯥꯏ
ꯃꯣꯡꯁꯦ ꯊꯤꯂꯤ ꯊꯤꯂꯤ ꯈꯤꯛꯑꯝꯅꯦ
ꯑꯁ ꯑꯩꯈꯣꯏ ꯁ꯭ꯋꯥꯏꯗꯗꯤꯀꯣ ꯅꯣꯡꯗꯤ ꯀꯟꯅ ꯆꯨꯕ ꯉꯁꯥꯏꯗꯣ ꯐꯤꯁꯤꯕꯨ ꯑꯝꯇ ꯌꯥꯗꯕ ꯍꯧꯖꯤꯛꯁꯨ ꯅꯨꯡꯁꯥ ꯁꯥꯗꯕꯒꯤ ꯐꯤ ꯐꯧꯗꯗꯅ ꯂꯩꯅꯤ ꯇꯧꯔꯤꯁꯦ
ꯁꯗꯁꯨꯨꯕꯦꯔꯥꯝꯅꯤ
ꯎꯝ ꯆꯨꯗꯣ
ꯑꯩꯈꯣꯏꯁꯨ ꯅꯨꯡꯁꯥꯁꯦ ꯄꯥꯛꯅ ꯀꯩꯅꯣ ꯇꯧꯗꯦꯌꯦ ꯅꯣꯡꯁꯦ ꯐꯖꯅ ꯆꯨꯕ꯭ꯔꯥꯁꯨ ꯆꯨꯗꯦ ꯇꯤꯛꯂꯤ ꯇꯤꯛꯂꯤ ꯑꯗꯨꯝ ꯆꯨ ꯂꯩꯔꯤ
ꯆꯨꯗꯕ ꯀꯥꯟ ꯆꯨꯗ꯭ꯔꯦ ꯆꯨꯨꯔꯣꯏꯗꯕ ꯀꯥꯟꯗ ꯑꯣꯏꯅ ꯑꯗꯨꯝ ꯆꯨ ꯂꯩꯔꯦ
ꯑꯁ ꯅꯇꯥꯎꯕꯤꯁꯨ ꯂꯥꯛꯈꯤꯗ꯭ꯔꯦ ꯇꯧꯁꯦ ꯎꯝ ꯃꯃꯥꯟꯅꯕꯤꯒꯤ ꯋꯥꯔꯤ ꯁꯥꯟꯅ ꯂꯩꯊꯣꯛꯈ꯭ꯔꯕ ꯈꯪꯗꯦꯅꯦ
ꯃꯥ ꯑꯗꯨꯋꯥꯏꯒꯤ ꯃꯃꯥꯟꯅꯕꯤ ꯇꯤꯟꯅꯕ꯭ꯔꯣ
ꯁꯦ ꯃꯥꯏ ꯃꯅꯝꯃ ꯈꯧ ꯇꯤꯟꯕꯅꯤ
ꯃꯄꯥꯟꯗꯤ ꯊꯣꯛꯄ꯭ꯔꯥ ꯃꯥꯁꯦ
ꯌꯥꯝ ꯀꯟꯅ ꯊꫭꯛ
ꯍꯜꯂꯣ ꯇ ꯇꯥꯕ꯭ꯔꯥ ꯑꯣ ꯑꯩꯗꯤ ꯅꯦꯠ ꯅꯨꯡꯉꯥꯏꯇꯕ ꯃꯥꯟꯕ
ꯈꯔ ꯆꯞꯄ ꯃꯥꯂꯦꯀꯣ ꯍꯜꯂꯣ
ꯇꯥꯏ ꯇꯥꯏ
ꯑꯣ ꯅꯪ ꯈꯔ ꯆꯞꯄ ꯅꯦꯠ ꯅꯨꯡꯉꯥꯏꯇꯕ ꯃꯐꯝ ꯂꯩꯕ ꯃꯥꯜꯂꯦ
ꯎꯝ ꯅꯣꯡ ꯃꯥꯡꯕꯖꯤꯗ ꯑꯥꯏꯔꯝꯅꯤ
ꯎꯝ
ꯏꯇꯍꯥꯎꯒꯤ ꯅꯅꯥꯍꯨꯛꯀꯤ ꯊꯕꯛ ꯑꯃ ꯅꯝꯈꯤꯕꯗꯨꯁꯨ ꯀꯃꯥꯏꯅ ꯇꯧꯈ꯭ꯔꯦ
ꯌꯥꯗ꯭ꯔꯦꯗ ꯏꯃꯥ ꯍꯣꯏꯗꯤ ꯀꯩ ꯀꯩ ꯍꯣꯠꯅꯔꯤꯒꯦ
ꯃꯥꯈꯣꯏ ꯑꯗꯨꯝ ꯈꯪꯗꯦ ꯃꯣꯏꯁꯨ ꯀꯩ ꯀꯔꯤꯅꯣ ꯌꯥꯝ ꯆꯦꯟ ꯈꯣꯠꯇꯅ ꯇꯧꯔꯤ
ꯎꯝ
ꯀꯦꯟꯗꯜ ꯅꯨꯡ ꯈꯔ ꯁꯥ ꯈꯣꯠꯇꯅ ꯑꯗꯒꯤ ꯑꯇꯩ ꯙꯨꯞ ꯀꯨꯝꯕ ꯈꯔ ꯁꯥꯗꯅ ꯈꯣꯠꯇꯅ ꯑꯗꯨꯃꯥꯏꯅ ꯇꯧꯔꯤ
ꯎꯝ ꯐꯩꯅꯦ ꯀꯦꯟꯗꯜꯗꯤ ꯑꯗꯨꯝ ꯁꯤꯠꯄ꯭ꯔꯥ
ꯎ ꯁꯤꯠꯂꯦ ꯍꯟꯗꯛꯇꯤ ꯋꯦꯛꯁꯦ ꯇꯥꯡꯈꯠꯂꯛꯇꯅ ꯍꯥꯡꯉꯝꯗ꯭ꯔꯦ ꯄꯣꯠꯇꯣ ꯁꯣꯝꯗ ꯊꯥꯕꯗ ꯃꯃꯟꯗꯣ ꯍꯥꯏꯒꯠꯄ ꯌꯥꯗ꯭ꯔꯕꯅꯤꯅ
ꯅꯣꯏ ꯅꯣꯏ ꯑꯗꯥꯏꯒꯤꯗꯤ ꯀꯦꯅꯟꯁꯦ ꯀꯩꯅꯣ ꯇꯧꯕ꯭ꯔꯣ ꯍꯣꯜꯁꯦꯜꯗ ꯅꯣꯏ ꯑꯗꯨꯗꯥꯋꯥꯏꯗ ꯄꯤꯔꯤꯔꯥ ꯅꯠꯇ꯭ꯔꯒꯅ ꯑꯇꯣꯞꯄ ꯃꯐꯝꯗ ꯊꯥꯔꯤꯔꯥ ꯕꯖꯥꯔ ꯅꯨꯡꯁ ꯕꯖꯥꯔ ꯀꯥꯗꯁꯨ ꯂꯣꯏꯅ ꯊꯥꯕ꯭ꯔꯣ
ꯎꯝ ꯕꯖꯥꯔꯁꯨ ꯊꯥꯏ ꯑꯔꯥꯞ ꯑꯔꯥꯄꯠ ꯑꯃ ꯊꯥꯏ ꯂꯩꯀꯥꯏꯒꯤꯁꯨ ꯊꯥꯕ ꯂꯩꯀꯥꯏꯒꯤꯕꯨꯗꯤ ꯌꯥꯝꯃꯟꯗꯦꯗ ꯗꯔꯖꯟ ꯈꯔ ꯈꯔ ꯂꯧ ꯈꯣꯠꯄꯒꯤ ꯃꯣꯏ ꯗꯨꯀꯥꯟꯒꯤ
ꯁꯤꯠꯄꯗꯤ ꯑꯗꯨꯝ ꯆꯠꯄ꯭ꯔꯥ
ꯎꯝ ꯁꯤꯄꯔꯤ ꯌꯥꯝ ꯁꯤꯦꯂꯜꯂꯤ
ꯑꯗꯨ ꯀꯦꯟꯗꯜꯗꯨꯣ ꯀꯃꯥꯏꯅ ꯇꯧꯔꯒ ꯁꯥꯔꯤꯅꯣꯕ ꯀꯩꯗ ꯍꯥꯞꯄꯒ ꯀꯃꯥꯏꯅ ꯁꯔꯤꯅꯣ
ꯃꯥꯏ ꯁꯆꯥꯕ ꯂꯩꯑ ꯑꯗ ꯂꯪꯁꯦ ꯇꯤꯡꯉꯅꯤꯗꯅ ꯑꯗꯨꯒ ꯍꯩꯖꯤꯟꯗꯦꯕ ꯍꯩꯖꯤꯜꯂꯒ ꯏꯪꯊꯔꯛꯑꯀꯥꯟꯗ ꯑꯃꯨꯛ ꯁꯠꯇꯣꯛꯇꯦꯕ
ꯍꯩꯖꯤꯟꯗꯣꯏꯕ ꯍꯥꯏꯁꯦ ꯋꯦꯛꯁꯇꯣ ꯃꯍꯤ ꯂꯥꯡꯊꯣꯛꯍꯟꯗꯣꯏꯔꯕ
ꯎꯝ ꯋꯦꯛꯁꯦ ꯁꯧꯍꯜꯂꯒ
ꯃꯣꯏꯌꯥꯝꯐꯩꯅꯦ ꯍꯌꯦꯡ ꯀꯣꯟꯅ ꯀꯩꯅꯣ ꯅꯣꯏ ꯁꯥꯕ ꯀꯥꯟꯗꯣ ꯑꯗꯨꯗ ꯕꯤꯗꯤꯑꯣ ꯅꯝꯃꯒ ꯑꯩꯉꯣꯟꯗ ꯑꯝꯗ ꯊꯥꯔꯛꯎꯅꯤ ꯌꯦꯡꯅꯤꯡꯉꯤ
ꯍꯣꯏ ꯅꯣꯏꯁꯨ ꯑꯗꯨ꯭ꯋꯥꯏꯗ ꯇꯧꯁꯟ ꯌꯥꯅꯤ
ꯑꯗꯨꯅꯦ ꯑꯩꯁꯨ ꯇꯝꯃꯒ ꯑꯗꯨꯃꯥꯏꯅ ꯇꯧꯔꯒꯦꯗꯧꯕꯋ ꯇꯥꯡꯉꯦ ꯍꯥꯏꯕꯗꯨ ꯑꯗꯨꯅꯦ ꯎꯝ ꯇꯥꯡꯕꯗꯨꯗ ꯉꯝꯃꯣꯏꯗꯕ ꯑꯩꯈꯣꯏꯗ ꯑꯦꯐꯣꯔꯠ ꯇꯧꯕ ꯉꯝꯃꯣꯏꯗꯕꯩ ꯋꯥꯔꯤꯅꯤ
ꯅꯣꯏ ꯑꯇꯥꯎꯕꯤꯁꯨ ꯗꯤꯋꯥꯂꯤ ꯃꯌꯥꯗꯗꯤ ꯁꯪꯖꯄꯣꯟꯠꯇꯦ ꯑꯍꯤꯡꯒ ꯇꯨꯝꯗꯈꯩ ꯏꯃꯥꯒ ꯇꯧꯔꯒ ꯑꯗꯨꯝ ꯁꯥꯗꯣꯔꯤꯕꯅꯤ
ꯑꯗꯨꯗ ꯗꯨꯞ ꯁꯥꯏ ꯍꯕꯗꯣ ꯑꯗꯨꯗꯤ ꯀꯃꯥꯏꯅ ꯁꯥꯏꯅꯣ ꯈꯨꯠꯅ ꯁꯥꯏꯔꯣ ꯃꯦꯆꯤꯟꯅ ꯁꯥꯏꯔꯣ
ꯃꯦꯆ ꯅꯠꯇꯦ ꯈꯨꯠꯅꯩ ꯃꯣꯏꯒꯤ ꯆꯩꯗꯣ ꯀꯩꯅꯣꯝꯃ ꯍꯥꯏꯕꯅꯤ ꯑꯌꯠꯄꯤꯗꯣ
ꯄꯖꯤꯤꯡ
ꯄꯖꯤꯡꯗꯣ ꯑꯗꯨꯁꯨ ꯂꯩꯔꯅꯤ ꯑꯗꯒꯤ ꯅꯦꯀꯣꯛꯀꯤ ꯣꯛꯅꯤꯗ
ꯑꯣ ꯀꯥꯟꯗꯦ ꯀꯥꯟꯅꯕ꯭ꯔꯣ ꯑꯗꯨꯗꯤ
ꯃꯅꯣꯕꯅ ꯀꯅꯤꯠꯇ
ꯎꯝ
ꯀꯦꯟꯗꯜꯁꯤꯅ ꯃꯇꯝ ꯌꯥꯝ ꯆꯪꯉꯦꯕ ꯑꯗꯒꯤ ꯄꯩꯁꯥꯁꯨ ꯁꯤꯀꯤ ꯑꯅꯥꯅꯤ ꯈꯣꯝꯒꯠꯂꯛꯇꯣꯏꯁꯦ ꯑꯩꯈꯣꯏ ꯕꯣꯔꯥ ꯑꯅꯤ ꯑꯍꯨꯝꯒ ꯊꯥꯗꯣꯛꯑꯒ ꯁꯤꯗ ꯈꯔ ꯄ꯭ꯔꯣꯐꯤꯠꯇꯨ ꯂꯥꯛꯑꯦ
ꯎꯝ ꯑꯗꯨꯗꯤ ꯗꯨꯛꯁꯨ ꯀꯦꯟꯗꯜꯁꯨ ꯄꯨꯂꯞ ꯄꯨꯜꯂꯞ ꯊꯥꯕ ꯆꯠꯂꯦ
ꯎꯝ ꯑꯗꯨꯃꯥꯏꯅ ꯄꯨꯔ ꯆꯠꯂꯦ ꯑꯗꯨꯝ ꯌꯥꯝꯃꯒꯅ ꯒꯥꯔꯤꯁꯨꯧꯕꯗ ꯊꯤꯜꯂꯦ ꯕꯣꯔꯥ ꯑꯅꯤ ꯑꯍꯨꯝꯗꯪ ꯑꯣꯏꯔꯒꯅ ꯒꯥꯥꯏ ꯃꯆꯥ ꯍꯥꯞꯆꯤꯜꯂꯒ ꯑꯁ ꯑꯗꯨꯁꯨ ꯑꯋꯥꯕ ꯑꯃꯅ ꯒꯥꯔꯤ ꯃꯔꯣꯝ ꯆꯤꯟꯕꯅꯦ ꯕꯕꯥꯅ ꯑꯃꯨꯛ ꯆꯠ ꯑꯩꯅ ꯑꯃꯨꯛ ꯆꯠ ꯎꯝ ꯇꯣꯡꯉꯦ ꯌꯥꯝꯗ꯭ꯔꯒꯗꯤ ꯀꯦꯟꯗꯜꯁꯤꯛ ꯀꯥꯟꯁꯦ
ꯎꯝ
ꯑꯩꯈꯣꯏꯅ ꯍꯦꯛꯇ ꯍꯩꯊ ꯉꯝꯃꯤꯉꯩ ꯌꯥꯝꯃꯒ ꯑꯣꯏꯅ ꯄꯩꯁꯥꯗꯨ ꯊꯣꯛꯂꯛꯑꯦꯕ
ꯎꯝ ꯑꯃ ꯗꯨꯛꯀꯤꯁꯨꯅꯦ ꯃꯦꯆꯤꯟ ꯑꯃ ꯊꯣꯛꯄꯅꯦꯕ ꯑꯗꯨꯗꯅ ꯑꯃꯨꯛ ꯌꯥꯝ ꯇꯣꯡꯕ ꯃꯇꯝꯗꯣ ꯃꯥꯡꯗ꯭ꯔꯦꯗꯅ
ꯎꯝ ꯃꯦꯆꯤꯟꯗꯨꯣ ꯂꯧꯁꯤꯅ ꯇꯧꯅꯔꯝꯕꯅꯤ ꯄꯩꯁꯥ ꯑꯇꯩ ꯆꯥꯗꯦꯅ ꯑꯗꯩ ꯖꯒꯥꯗꯨꯁꯨ ꯑꯃꯨꯛ ꯆꯤꯟꯕꯅꯤꯅ ꯅꯨꯡꯉꯥꯏꯇꯦꯑꯅ
ꯀ‌ꯦꯟꯗꯟꯒ ꯗꯨꯛꯀꯗꯤ ꯏꯃꯥ ꯃꯊꯟ ꯁꯥꯏꯔꯥ ꯅꯠꯇ꯭ꯔ ꯏꯇꯥꯎꯕꯤ ꯌꯥꯎꯕ꯭ꯔꫭ
ꯃꯥꯁꯨ ꯌꯥꯎꯁꯜꯂꯤ ꯃꯔꯛ ꯃꯔꯛꯇ ꯃꯇꫭꯝ ꯉꯝꯃꯛꯇꯔꯗꯤ ꯌꯥꯝꯁꯤꯜꯂꯛꯑꯗꯤ ꯎꯝ
ꯎꯝ ꯃꯥꯁꯨ ꯑꯉꯥꯡꯒ ꯆꯦꯟꯕꯅꯤꯅꯀꯣ ꯑꯉꯥꯡꯒ ꯂꯩꯕꯅꯤꯅ ꯑꯉꯥꯡꯗꯤ ꯏꯁ꯭ꯀꯨꯜ ꯊꯤꯟꯅꯕ ꯈꯣꯠꯅꯕ ꯑꯗꯩ ꯄꯤꯖꯅꯕ ꯄꯤꯊꯛꯅꯕ ꯍꯜꯂꯛꯄꯩꯁꯨ ꯑꯃꯨꯛ ꯇꯨꯏꯁꯟꯒꯤ ꯀꯩꯒꯤ ꯍꯣꯠꯅꯕ ꯈꯣꯠꯅꯕꯗ ꯑꯃꯨꯛ ꯏꯃꯨꯡ ꯃꯅꯨꯡ ꯄꯨꯕꯒ
ꯖꯟꯖꯥꯟ ꯑꯃꯅ‌ꯦ ꯑꯣꯏꯔꯤꯁꯦ ꯑꯩꯈꯣꯏꯅꯕꯨꯛ ꯈꯤꯇꯪ ꯆꯥꯎꯔꯑꯗꯤ ꯐꯅꯤꯅ ꯍꯥꯏꯔꯤꯕ ꯆꯥꯎꯔꯛ ꯄꯁꯥ ꯑꯃꯨꯛ ꯆꯪ ꯍꯦꯜꯂꯛꯇꫭꯏꯅꯤ
ꯎꯝ
ꯑꯗꯨ ꯍꯥꯏꯔꯒ ꯍꯥꯏꯃ ꯀ ꯍꫭꯏꯗꯤ ꯏꯇꯥꯎꯗꯗꯤ ꯍꯥꯏꯔꯛ ꯇꯥꯖꯥꯠꯂꯣ ꯃꯣꯏ ꯅꯝꯕꯣꯜꯒꯤ ꯀꯀꯥꯗꯣ
ꯎꯝ
ꯑꯗꯨꯏꯗꯣ ꯀꯥ ꯇꯣꯝꯕꯗꯣ ꯃꯥꯏ ꯃꯁꯨꯒꯤ ꯍꯥꯏꯕ ꯀ ꯆꯨꯔꯥꯀꯣꯔꯣꯟꯒꯤ ꯂꯥꯛꯇ ꯌꯥꯔꯣꯏꯅ ꯍꯥꯏꯕꯅꯤ
ꯍꯥꯏꯔꯛꯑꯦ
ꯎꯝ
ꯑꯣ ꯑꯩꯈꯣꯏꯒꯤꯗꯤ ꯍꯥꯏꯔꯛꯇꯕ ꯃꯥꯜꯂꯦꯅꯦ ꯈꯪꯗꯦ ꯑꯩꯗꯤ ꯄꯥꯎ ꯇꯥꯗ꯭ꯦ
ꯃꯣꯏꯒꯤ ꯔꯣꯃꯦꯁꯇꯨꯁꯨ ꯍꯥꯏꯕꯤꯒꫭꯅ ꯍꯥꯏꯔꯛꯄꯅꯤ ꯊꯕꯛꯁ‌ꯦ ꯑꯃꯨꯛ ꯐꯥꯡꯖꯟ ꯃꯗꯣ ꯑꯗꯨꯗꯨꯅꯤꯅꯦ ꯑꯩ ꯍꯣꯔꯦꯟ ꯏꯇꯥꯎꯒꯁꯨ ꯑꯝꯇ ꯋꯥꯔꯤ ꯑꯝꯇ ꯁꯥꯟꯅꯔꯒ ꯀꯃꯥꯏꯅ ꯇꯧꯁꯤꯒꯦꯅ ꯊꯕꯛ ꯐꯥꯡꯖꯟꯅꯔꯛꯇꯣꯏꯔ ꯈꯪꯗꯦꯅ‌ꯦ ꯇꯣꯏꯁꯦ
ꯆꯠꯇꯕꯅꯗꯤ ꯐꯅꯤꯗ ꯃꯗꯨ ꯍꯥꯏꯗꯤ ꯃꯣꯏꯗꯣ ꯑꯃꯨꯛ ꯍꯧꯈ꯭ꯔꯕ ꯉꯥꯛꯇꯅꯤꯅꯅꯦ ꯃꯣꯏꯒ ꯑꯃꯨꯛ ꯅꯣꯏꯗꯣ ꯄꯨꯟꯍꯟꯅꯤꯡꯗꯕ ꯍꯥꯏꯇꯥꯔꯦ
ꯅꯗ꯭ꯔꯦ ꯔꯣꯃꯦꯁ ꯈꯣꯏꯅ ꯀꯃꯥꯏꯅ ꯇꯧꯔꯤꯖꯥꯠꯅꯣ ꯈꯪꯗꯦꯅꯦ
ꯎ ꯔꯣꯃꯦꯁꯇꯣ ꯅꫭꯡꯃ ꯊꯦꯡꯅꯩꯅꯦ ꯀꯥꯅꯟꯕꯂꯥꯒ ꯍꯣꯁꯄꯤꯇꯥꯜꯗ ꯔꯣꯃꯦꯁꯇꯣ ꯅꯥꯏꯌꯦꯅ ꯄꯨꯈꯠꯂꯛꯄꯗ
ꯎꯝ ꯃꯥꯏ ꯃꯁꯥ ꯍꯥꯟꯅꯗꯒꯤ ꯁꯣꯟꯕꯅꯤ
ꯀꯩꯅꯣ ꯎꯝ ꯃꯁꯥꯗꯣ ꯃꯌꯥꯡꯒ ꯀꯪꯉꯒ ꯃꯁꯥꯗꯣ ꯌꯥꯝ ꯁꯣꯜꯂꯦ ꯃꯥꯏ ꯅꯨꯨꯄꯤꯅ ꯑꯃꯨꯛ ꯃꯁꯥꯗꯣ ꯀꯟꯕꯅꯤꯅ ꯃꯥꯏ ꯅꯨꯄꯤꯅ ꯉꯥꯛꯑ ꯄꯨꯂꯥꯛꯑꯦ
ꯑꯩꯅ ꯑꯁ ꯀꯟꯅꯟꯕꯂꯥꯁꯨ ꯃꯁꯥꯗꯤ ꯀꯟꯃꯅꯤꯍ‌ꯦ ꯈ‌ꯦꯡꯈ‌ꯦꯡ ꯂꯥꯎꯕꯅꯦꯕ ꯅꯣꯏꯕ ꯃꯥꯜꯂꯦꯅ ꯇꯧꯖꯕ ꯋꯥꯅꯤꯅ ꯃꯁꯥꯗꯤ ꯀꯟꯕꯅꯤ
ꯍꯣꯏ
ꯃꯣꯏꯗꯁꯨ ꯅꯣꯡ ꯅꯣꯡꯐꯥꯗꯣꯛ ꯆꯠꯄꯤ ꯌꯥꯕꯅ ꯇꯧꯁꯦ
ꯑꯗꯨꯅꯦ
ꯀꯨꯏꯔꯦ ꯃꯔꯨꯞ ꯀꯩꯁꯦ ꯊꯦꯡꯅꯈꯤꯗꯕ ꯌꯨꯝ ꯄꯥꯟꯅꯈꯤꯕꯗꯩ ꯃꯥꯏ ꯃꯥꯒꯤ ꯁꯤꯟꯐꯝꯗꯨ ꯂꯣꯏ ꯑꯣꯟꯁꯤꯟꯅꯕꯅꯤꯅꯕ
ꯎꯝ
ꯑꯍꯣꯡꯕꯁꯦ ꯅꯣꯡ ꯅꯣꯡꯃꯒꯤ ꯁꯨꯝ ꯂꯥꯛꯄꯅꯤ ꯈꯪꯗ‌ꯦ ꯁꯨꯃꯥꯏꯅ ꯑꯗꯨꯝ ꯑꯍꯟ ꯑꯣꯏꯁꯤꯟꯈꯤꯗꯣꯏꯅꯤꯅꯦ
ꯎꯍꯣ
ꯅꯣꯡ ꯐꯥꯗꯣꯛꯀꯗꯤ ꯑꯃꯨꯛ ꯀꯣꯏ ꯆꯠꯄꯁꯤꯅ ꯐꯕꯖꯥꯠꯅꯤ ꯐꯦꯃꯤꯂꯤ ꯐꯦꯃꯤꯂꯤ ꯇꯥꯔꯒ
ꯎꯝ ꯋꯥꯈꯜꯁꯨ ꯇꯒꯤ ꯋꯥꯈꯜꯁꯨ ꯈꯇꯪ ꯅꯨꯡꯉꯥꯏꯊꯣꯛꯅꯕꯀꯣ ꯏꯃꯨꯡꯗ ꯀꯩꯗꯁꯨ ꯁꯨꯝ ꯅꯩꯁꯜꯂꯒ ꯂꯩꯔꯝꯃꯦ ꯍꯧꯖꯤꯛꯀꯥꯟꯁꯦ ꯑꯉꯥꯡꯁꯨ ꯑꯍꯟꯁꯨ ꯂꯣꯏꯅ ꯋꯥꯒ ꯋꯥꯅꯕꯅꯦ ꯀꯣꯛꯀ ꯁꯥꯕꯒ ꯈꯇꯪꯁꯨ ꯃꯥꯏ ꯑ ꯀꯣꯛꯇꯣ ꯈꯤꯇꯪꯁꯨ ꯏꯪꯙꯅꯕ ꯆꯠꯄꯗꯤ ꯐꯕꯅꯦ
ꯑꯗꯨ ꯍꯦꯛꯇ ꯌꯥꯔꯛꯇꯦꯅꯦ ꯍꯦꯛ ꯄ꯭ꯂꯥꯟ ꯇꯧꯅꯨꯃꯤꯁꯦ ꯊꯕꯛ ꯍꯦꯛꯇ ꯐꯪꯖꯜꯂꯛꯀꯨꯝꯕꯊꯡ ꯌꯨꯝꯒꯤ ꯈꯔꯔ ꯊꯕꯛ ꯐꯥꯔꯛ ꯇꯥꯁꯜꯂꯛꯀꯨꯝꯕ ꯑꯩ ꯌꯥꯗ꯭ꯔꯦ ꯑꯃꯨꯛ ꯑꯩ ꯑꯃꯨꯛ ꯌꯥꯔꯣꯏ ꯑꯗꯒꯤ ꯅꯣꯏꯒꯤꯃꯨꯛ ꯌꯥꯔꯣꯏ ꯅꯠꯇ ꯑꯃꯨꯛ ꯑ ꯀꯅꯣꯒꯤ ꯑꯃꯨꯛ ꯌꯥꯔꯑꯣꯏ ꯀꯥꯡꯒ ꯀꯩꯅꯣꯗꯨꯒꯗꯤ ꯑꯗꯨꯗ ꯀꯣꯏꯗꯔ ꯂꯣꯏꯔꯦꯗ
ꯍꯣꯏ
ꯑꯉꯥꯡꯈꯩꯁꯨ ꯀꯣꯏ ꯄꯨꯕꯤ ꯄꯨꯕꯤꯌꯨꯅ ꯑꯣꯏ ꯑꯦꯛꯖꯥꯝ ꯂꯣꯏꯔꯒ ꯀꯣꯏ ꯄꯨꯕꯤꯌꯨꯅ ꯏꯁ ꯀꯨꯏꯔꯝꯅꯤ ꯍꯥꯏꯔꯛꯏꯁꯤ꯫
ꯎꯝ
ꯃꯣꯏꯒꯤ ꯊꯣꯏꯊꯣꯏ ꯑꯦꯗꯚꯦꯟꯆꯔ ꯍꯥꯏꯕ꯭ꯔꯥ ꯀꯩꯅꯣ
ꯎꯝ
ꯃꯣꯏꯗꯤ ꯌꯥꯝ ꯍꯩꯅꯕꯨ ꯈꯪꯉꯤ ꯀꯗꯣꯝꯗꯩ ꯌꯦꯡꯉꯨꯏꯅꯣ ꯌꯨꯇ꯭ꯌꯨꯕꯇ ꯌꯥꯎꯑꯦ ꯁꯤꯗ ꯆꯠꯁꯤ ꯆꯠꯁꯤ ꯆꯠꯁꯤꯖꯤꯅꯕꯨ
ꯎꯝ
ꯃꯣꯏꯒꯤ ꯁꯥꯟꯅꯕꯝ ꯑꯗꯒꯤ ꯀꯩ ꯀꯩ ꯌꯥꯝ ꯂꯩ ꯃꯥꯜꯂꯦ
ꯎꯝ ꯑꯉꯥꯡꯗꯤ ꯑꯅꯤ ꯁꯨ ꯁꯨꯗꯣꯏ ꯇꯧꯗ꯭ꯔꯤꯕꯣ
ꯎꯝ ꯃꯊꯪ ꯆꯍꯤꯒꯨꯝꯕꯀ ꯌꯦꯡꯉꯒꯦꯅ
ꯑꯉꯥꯡ ꯆꯥꯎꯔꯦ ꯀꯩꯅꯣ ꯆꯍꯤ ꯅꯤꯄꯥꯟ ꯁꯨꯔꯦ ꯑꯗꯨꯝ ꯀꯩꯅꯣ ꯇꯧꯕ ꯌꯥꯔꯦ ꯀꯩꯅꯣ ꯃꯈꯥ ꯇꯥꯕ ꯌꯥꯔꯦ
ꯍꯨꯖꯤꯛ ꯅꯥꯇꯩ ꯑꯃ ꯆꯥꯗ꯭ꯔꯤꯅꯦ ꯑꯗꯨꯗꯅꯤꯅꯦ
ꯑꯗꯣ ꯀꯩꯅꯣꯝ ꯍꯥꯏꯒꯦꯕꯀꯣ ꯅꯥꯇꯩ ꯆꯥꯗꯦ ꯍꯥꯏꯁꯦꯀꯣ ꯄꯩꯁꯥꯅ ꯂꯩꯔꯛꯇ꯭ꯔꯛ ꯀꯥꯟꯗ ꯅꯥꯇꯩ ꯆꯥꯗꯦꯅ ꯈꯜꯂꯒ ꯍꯌꯦꯡꯋꯥꯏ ꯄꯩꯁꯥ ꯂꯩꯔꯛꯑꯀꯥꯟꯗ ꯑꯣꯏꯕ ꯉꯝꯗꯕꯁꯨ ꯑꯗꯨꯝ ꯌꯥꯎꯕꯅꯤꯅ ꯑꯗꯨ ꯃꯤ ꯂꯥꯛ ꯂꯥꯛ ꯄꯤꯔꯐꯥꯎꯗ ꯉꯝꯅꯗꯕ ꯂꯩꯔꯤꯅꯦꯕ ꯄꯩꯁꯥ ꯐꯅ ꯄꯥꯏꯕ ꯄꯥꯏꯕ ꯃꯤꯁꯤꯡꯁꯨ ꯑꯗꯨꯅꯦ ꯑꯩꯅ ꯑꯩꯅ ꯍꯣꯏ ꯑꯩꯅ ꯍꯥꯏꯅꯤꯡꯕꯗꯤ ꯌꯥꯔꯤꯉꯩꯗ ꯍꯥꯏꯗꯤ ꯌꯥꯝꯅ ꯊꯦꯡꯗꯒ꯭ꯔꯒꯁꯨ ꯅꯨꯄꯤꯒꯤꯗꯤꯅꯦ ꯌꯥꯝꯅ ꯀꯥꯟꯅꯔꯒꯁꯨ ꯑꯃꯨꯛ ꯐꯠꯇꯦꯕ ꯈꯣꯏꯒꯤ ꯀꯩꯅꯣ ꯇꯧꯒꯗꯕꯁꯦ ꯍꯦꯛꯇ ꯉꯝꯗꯦꯕ ꯑꯗꯨꯗꯨꯅ ꯑꯩꯅ ꯍꯥꯏꯅꯤꯡꯕꯗꯤ ꯌꯥꯔꯤꯡ ꯌꯥꯔꯤꯀꯥꯟꯗ ꯑꯣꯏꯔꯒꯗꯤ ꯃꯈꯥ ꯇꯥꯍꯧꯕꯅꯗꯤ ꯐꯩ ꯑꯩ ꯋꯥꯈꯟꯗ ꯂꯩꯒꯦꯔꯥ ꯂꯩꯔꯣꯏꯔꯥ ꯄꯩꯁꯥꯖꯤꯗꯤ ꯀꯣꯟꯅ ꯇꯥꯜꯂꯒ ꯐꯪꯒꯗꯕꯅꯤ ꯎꯝ ꯃꯥꯏꯔꯦꯟ ꯊꯣꯡꯕꯁꯨ ꯑꯗꯨꯝ ꯍꯥꯎꯕꯅꯤꯗ ꯅꯪꯅ ꯉꯁꯥꯏ ꯃꯥꯏꯔꯦꯟ ꯆꯥꯅꯤꯡꯗꯦꯅ ꯍꯥꯔꯤꯗꯣ
ꯍ ꯍꯋꯥꯏ ꯊꯣꯡꯕꯤ ꯂꯩꯔꯝꯃꯦꯗ ꯑꯗꯨꯕꯨꯗꯤ
ꯐꯔꯦꯅꯦ
ꯑ ꯃꯅꯤꯡꯗꯁꯨ ꯁꯤꯗꯩꯩ ꯁꯤꯗꯥ ꯍꯤꯡꯒꯣꯟ ꯃꯆꯥ ꯑꯃ ꯀꯣꯏꯔꯤꯌꯦ
ꯎꯝ
ꯃꯣꯔꯣꯛ ꯈꯥꯎ